ꯑꯔꯦ
ꯁꯗ ꯅꯋꯥꯛ ꯌꯥꯗꯕ ꯑꯣ ꯑꯣꯖꯤꯗꯤ ꯌꯥꯔꯦ
ꯎꯝ ꯍꯧꯖꯤꯛꯇꯤ ꯌꯥꯝ ꯌꯥꯔꯦ
ꯊ ꯍꯦ ꯅꯪꯒꯗ ꯋꯥꯛꯁ
ꯅꯪ ꯇꯨꯝ ꯃ ꯃꯇꯝꯝ ꯌꯥ ꯌꯎ
ꯌꯎꯔꯤ ꯌꯗꯖ
ꯎꯝ
ꯀꯥꯏ ꯇꯨꯝꯃꯒ ꯂꯣꯏ ꯀꯥꯎꯔꯦ ꯁꯨ ꯄꯩꯁꯥ ꯈꯣꯠꯄꯒꯤ ꯍꯧꯖꯤꯛ ꯇꯨꯝꯅꯤꯡꯗꯦꯕ ꯅ ꯑ ꯍꯥ
ꯑꯣꯖꯥ ꯑꯃꯨꯛ
ꯑꯃꯨꯛ ꯑꯣꯏꯔꯗꯤ ꯗꯕꯥꯎ ꯀꯥꯟꯗꯣ ꯅꯠꯇ꯭ꯔꯣ ꯍꯣꯏ ꯑꯗꯨꯕꯨ ꯑꯩꯗꯤ ꯑꯣꯏꯗꯦ
ꯍꯛꯆꯥꯡꯗꯣ ꯈꯔ
ꯈꯔ ꯐꯅꯕ ꯇꯧꯋꯣ ꯍꯣꯠꯅꯋ
ꯁꯣꯏꯗꯅ
ꯐꯖꯅ ꯂꯥꯏꯔꯕ ꯏꯃꯨꯡꯗ ꯌꯨꯝ ꯄꯥꯂꯗꯤ ꯀꯃꯥꯏꯅ ꯇꯧꯕ ꯑꯗ ꯁꯦꯔꯗ
ꯍꯛꯆꯥꯡꯗ ꯐꯅꯕ ꯆꯥꯛꯗꯣ ꯈꯔ ꯌꯥꯝ ꯌꯥꯝ ꯆꯥꯎꯋꯤ
ꯆꯥ ꯑꯗꯨ ꯅꯪ ꯑꯗꯨꯝ ꯀꯣꯂꯦꯖ ꯑꯗꯨꯝ ꯆꯠꯄ꯭ꯔꯥ
ꯎꯝ ꯑꯗꯨꯝ ꯑꯁ ꯆꯥꯡ ꯉꯥꯏꯗꯦꯗ
ꯑꯗꯦꯗꯦ ꯎꯝ ꯍꯣꯏ ꯑꯗꯨꯝ ꯏꯁꯇ꯭ꯔꯤꯛ ꯇꯧꯗꯕ꯭ꯔꯥ ꯃꯣꯏ ꯌꯨꯅꯤꯚꯔꯁꯤꯇꯤꯅꯤ ꯀꯩꯅꯣ
ꯆꯠꯄꯁꯨ ꯌꯥꯏ ꯆꯠꯇ꯭ꯔꯁꯨ ꯌꯥꯏ ꯑꯦꯛꯖꯥꯝꯒꯨꯝꯕ ꯑꯦꯛꯖꯥꯝꯒꯨꯝꯕ ꯃꯇꯝꯗꯗꯤ ꯈꯔ ꯂꯩꯗꯅ ꯁꯨꯝ
ꯎ ꯅꯣꯠꯁꯀꯨꯝꯕꯗꯤ ꯑꯗꯨꯝ ꯁꯥꯔꯛꯄꯅꯤꯗ ꯍꯥꯏꯕꯗꯤ
ꯂꯣꯏꯅ ꯐꯨꯜ ꯅꯠꯇꯕ ꯑꯗꯨ ꯕꯨꯂꯦꯠ ꯄꯣꯏꯟꯒꯨꯝꯕꯀꯣ ꯁꯨꯃꯥꯏꯅ ꯑꯗꯨ ꯄ꯭ꯔꯤꯄꯦꯌꯔ ꯇꯧꯔꯗꯩꯅ ꯇꯧꯕꯗꯣ
ꯑꯩꯅ ꯇꯥꯕꯗꯤ ꯗꯤ ꯑꯦꯝꯗꯁꯨ ꯌꯥꯝ ꯏꯁꯇ꯭ꯔꯤꯛ ꯇꯧꯋꯦ ꯍꯥꯏ ꯑꯗꯨꯝ ꯇꯥꯕ
ꯑꯦꯝꯗꯗꯤ ꯌꯦꯡ
ꯝꯁꯇꯤꯛ ꯇꯣꯔꯅꯥ ꯎ ꯇꯥ ꯄꯥꯏ
ꯀꯥꯟꯅꯗꯦ ꯁꯤꯒꯨꯝꯕ ꯋꯥꯔꯤꯁꯦ ꯅꯪꯒꯤ
ꯦ ꯁ꯭ꯀꯨꯜꯒꯤ ꯑꯣꯖꯥꯒꯤ ꯋꯥꯔꯤꯗ ꯇꯧꯁꯦ ꯎ ꯂꯩꯇꯦꯍ ꯑꯣꯖꯥꯗꯤ ꯑꯁꯦꯡꯕ ꯌꯥꯝ ꯑꯣꯏꯅꯤꯡꯕꯅꯤꯀꯣ ꯎ ꯑꯗꯣ ꯂꯦꯛꯆꯔꯔ ꯄ꯭ꯔꯣꯐꯦꯁꯔꯒꯨꯝꯕ ꯑꯣꯏꯕ꯭ꯔꯣꯅ ꯅꯣꯏꯗꯤ
ꯎꯝ
ꯑꯗꯨꯒꯨꯝꯕ ꯑꯣꯏꯌꯦꯦ ꯍꯣꯏ ꯑꯗꯨꯒꯨꯝꯕ ꯑꯣꯏ ꯅꯠꯇꯕꯤꯗ ꯍꯥꯏ ꯁ꯭ꯀꯨꯜꯗꯒꯨꯝꯕꯗꯤ ꯑꯦ ꯑ ꯍ ꯑꯗꯨ
ꯍꯣꯏꯗ ꯁ꯭ꯀꯨꯜꯗꯨꯒꯨꯝꯕꯗꯤ ꯀꯅꯥꯅ ꯑꯣꯏꯅꯤꯡꯗꯣꯏꯅꯣ
ꯑꯣꯝ ꯋꯥꯅꯤꯡꯉꯥꯏ ꯈꯛꯇꯅꯤ ꯂꯡꯈꯠꯄꯗꯤ ꯌꯥꯏ ꯍꯣꯏ ꯑꯗꯨꯝ ꯊꯥꯗꯣꯛꯏꯕꯥꯅꯤꯒꯤ ꯏꯝꯐꯥꯜꯂꯣ ꯑꯩ ꯄ꯭ꯔꯤꯟꯁꯤꯄꯥꯕ ꯑꯣꯏꯌꯦ
ꯍꯣꯏ ꯍꯣꯏ
ꯇꯧꯁꯤ ꯅꯣ ꯃꯥ ꯍꯣꯏ ꯔꯦꯁꯄꯦꯛꯇꯨꯗꯤ ꯄꯤꯌꯦꯀꯣ ꯃꯤꯁꯤꯅꯀꯣ ꯑꯗꯨꯕꯨ ꯋꯥꯏꯕ ꯋꯥ ꯄꯩꯁꯥꯁꯨ ꯃꯇꯤꯛ ꯆꯥꯅ ꯐꯪꯗꯦꯅ
ꯎꯝ ꯑꯣꯖꯥ ꯍꯥꯏꯕꯁꯤ
ꯍꯥꯏꯕ ꯁꯤꯇꯤꯀꯣ
ꯏꯁꯥ ꯃꯅꯨꯡꯗꯒꯤ ꯊꯣꯛꯀꯗꯕꯅꯦꯕ ꯊꯃꯣꯏꯗ ꯁꯦꯡꯅ ꯁꯥꯇ꯭ꯔꯁꯤꯡꯕꯨ ꯇꯝꯅꯤꯡꯕ
ꯑꯗꯨꯅꯦ ꯁꯦꯀ꯭ꯔꯤꯐꯥꯏꯁ ꯇꯧꯗꯕꯅꯦ
ꯎꯝ ꯑꯗꯨ ꯅꯠꯇ꯭ꯔꯗꯤ ꯄꯩꯁꯥꯒꯤ ꯈꯜꯂꯗꯤ ꯑ ꯑꯣꯖꯥꯗꯣ ꯌꯥꯔꯔꯣꯏ
ꯁꯥꯇ꯭ꯔꯁꯤꯡꯕꯨ ꯇꯝꯅꯤꯡꯕ ꯊꯃꯣꯏ ꯁꯦꯡꯅ ꯎꯝ ꯕꯥꯏꯑꯁ ꯇꯧꯔꯗꯤ ꯋꯥꯁꯨ ꯋꯥꯒꯅꯤ ꯑꯗꯨꯕꯨ ꯋꯥꯕꯨꯗꯤ ꯂꯥꯏꯔꯣꯏꯗ ꯍꯥꯏꯕꯗꯤ ꯄꯥꯝꯖꯅ ꯇꯧꯈꯤꯕꯅꯤꯅ
ꯑꯩꯁꯨ ꯀ꯭ꯂꯥꯁ ꯇꯨꯋꯦꯜ꯭ꯐ ꯂꯣꯏꯔꯛꯄ ꯃꯇꯝꯗ ꯑꯩꯈꯣꯏ ꯈꯨꯟꯗ ꯎꯝ ꯇ꯭ꯌꯨꯁꯟꯒꯨꯝꯕ ꯑꯗꯨꯝ ꯂꯧꯋꯦ
ꯎꯝ ꯅꯪ ꯀ꯭ꯂꯥꯁ ꯃꯦꯇ꯭ꯔꯤꯛ ꯆꯍꯤ ꯀꯌꯥꯗ ꯑꯄꯤꯌ꯭ꯔ ꯇꯧꯕ꯭ꯔꯥ
ꯆꯍꯤꯗꯣ ꯇ꯭ꯋꯦꯟꯇꯤ ꯑꯩꯠꯇꯤꯟꯔ ꯑꯗꯨꯋꯥꯏꯗ
ꯕꯩꯕ꯭ꯔꯥꯈꯡꯗ ꯀꯥꯎꯔꯦꯗ ꯑꯣ
ꯀꯨꯏꯔꯝꯅꯤꯅ
ꯎꯝ ꯑꯩꯅ ꯇ꯭ꯋꯦꯟꯇꯤꯗ ꯄꯥꯁ ꯑꯥꯎ꯭ꯠ ꯇꯧꯕ
ꯅꯪꯗꯤ ꯀꯣꯔꯣꯅꯥ ꯕꯦꯁ ꯑꯣꯏꯔꯝꯒꯅꯤꯅ ꯑꯗꯨꯗꯤ
ꯎꯝ ꯍꯨꯝ ꯑꯩꯈꯣꯏ ꯍꯦꯛ ꯂꯣꯏꯔꯒ ꯑꯩꯈꯣꯏ ꯃꯦꯇ꯭ꯔꯤꯛ ꯊꯥꯕꯗꯣ ꯑꯗꯨ ꯊꯥꯕ ꯃꯇꯝꯗꯨꯗ ꯀꯣꯔꯣꯅꯥ ꯂꯥ ꯏꯟꯗꯤꯌꯥꯗ ꯂꯥꯛꯈ꯭ꯔꯦ ꯍꯥꯏꯅ ꯇꯥꯏꯌꯦꯕ ꯑꯗꯨꯕꯨ ꯃꯅꯤꯄꯨꯔꯗꯗꯤ ꯌꯧꯔꯛꯇꯕ
ꯑꯣ
ꯑꯗꯨꯝ ꯃꯦꯇ꯭ꯔꯤꯛꯇꯤ ꯂꯣꯏꯌꯦꯗ ꯑꯩ ꯏꯜꯂꯚꯦꯟ ꯀꯥꯕ ꯃꯇꯝꯅꯦ ꯀꯣꯔꯣꯅꯥ ꯂꯥꯛꯄꯗꯣ
ꯅꯨꯡꯁꯤꯕꯅꯤꯗ
ꯗ ꯍꯥꯏꯁꯀꯨꯟ ꯃꯇꯝꯗꯣ ꯑꯩꯈꯣꯏꯗꯤ ꯎꯖꯥꯒ ꯐꯨꯅꯕꯅꯤꯍꯦ ꯍꯣꯏ ꯅꯨꯄꯥꯁꯤꯡꯗꯤ ꯖꯥꯠ ꯖꯥꯠ ꯇꯧꯅꯅꯤꯗꯥ
ꯋꯥꯔꯗꯦꯟꯗꯣ ꯍꯩꯊꯨ ꯌꯥꯝ ꯁꯥꯕ ꯑꯗꯨꯒꯤ ꯐꯨꯅꯕ ꯅꯨꯡꯉꯥꯏꯕꯅꯦ ꯃꯇꯝꯗꯣ
ꯇꯨꯝꯅꯤꯉꯕ ꯅꯪ ꯇꯨꯝꯅꯤꯡꯗꯦꯗ
ꯇꯨꯃꯤꯟꯅ ꯂꯩꯒ꯭ꯔꯦ
ꯅꯣꯡ ꯆꯨꯕ꯭ꯔꯣ
ꯑꯣ ꯉꯁꯥꯏꯗꯣ ꯉꯁꯥꯏ ꯍꯣꯏ ꯉꯁꯥꯏꯗꯤ ꯆꯨꯋꯦ ꯑꯁ ꯍꯟꯗꯛꯀꯤ ꯋꯦꯗ꯭ꯔꯁꯦ ꯈꯪꯗꯦꯗ
ꯎꯝ
ꯌꯥꯝ ꯁꯥꯒꯅꯤ ꯑꯃꯨꯛ ꯁꯥꯕ ꯃꯇꯨꯡ ꯅꯣꯡ ꯆꯨꯔꯛꯀꯅꯤ ꯑꯗꯨꯒ ꯅꯨꯡꯁꯤꯠ ꯁꯤꯠꯂꯛ ꯀꯅꯤ ꯑꯃꯨꯛ ꯁꯥꯒꯅꯤ ꯑꯁ ꯄ꯭ꯔꯤꯗꯤꯛ ꯇꯧꯕ ꯌꯥꯝ ꯋꯥꯏ ꯃꯅꯤꯄꯨꯔꯒꯤ ꯋꯦꯗ꯭ꯔꯁꯦ ꯉꯁꯥꯏꯗꯣ ꯑꯩ ꯐꯤꯔꯣꯜ ꯁꯨꯔꯒ ꯊꯝꯃꯝꯕꯅꯦꯕ ꯐꯧꯔꯒ
ꯅꯣꯡ ꯑꯃꯨꯛ ꯆꯨꯗꯅ ꯑꯃꯨꯛ ꯂꯧꯁꯤꯜꯂꯦ ꯕꯦꯍꯥꯅꯤ
ꯅꯊꯟꯗ ꯂꯩꯕꯗꯣ ꯅꯨꯡꯉꯥꯏꯕ꯭ꯔꯣ
ꯑꯗꯨꯝ ꯅꯨꯡꯉꯥꯏ ꯍꯥꯏꯇꯥꯔꯦ
ꯇꯥꯏ ꯑꯣ
ꯍꯥꯏꯕꯗꯤ ꯃꯤꯅ ꯌꯦꯠꯅꯤꯡꯉꯥꯏ ꯂꯩꯇꯦ ꯍꯥꯥ
ꯊꯣꯡꯅꯤꯡꯕ ꯊꯣꯡꯕ ꯆꯥꯅꯤꯡꯕ ꯆꯥꯕ ꯍꯧꯒꯠꯅꯤꯡꯕ ꯃꯇꯝꯗ ꯍꯧꯒꯠꯄ
ꯎꯝ
ꯌꯨꯝꯒꯤ ꯃꯤ ꯕꯤꯖꯤꯠ ꯇꯧꯔꯗꯤ ꯀꯨꯁꯤ ꯇꯧꯕ ꯌꯥꯗ꯭ꯔꯦ ꯍꯣꯂꯤ ꯀꯩꯒꯤꯅꯣ ꯑꯗꯨ ꯑꯗꯥ ꯅꯪ ꯑꯗꯨꯃꯥꯏ ꯂꯩ ꯕ꯭ꯔꯣ ꯍꯥꯏꯅꯀꯣ ꯍꯧꯖꯤꯛ ꯁꯨꯃꯥꯏ ꯂꯩꯔꯝꯕ꯭ꯔꯣ
ꯅꯪꯒꯤꯗꯤ ꯃꯤ ꯑꯣꯏꯅꯤ ꯍꯥꯏꯕ ꯊꯥꯖꯗ꯭ꯔꯦ ꯑꯗꯨꯕꯨ ꯃꯍꯥꯛ
ꯑꯩꯗꯤ ꯊꯦꯡꯅ ꯇꯨꯝꯃ ꯊꯦꯡꯅ ꯍꯧꯒꯠꯄꯗꯤ ꯁꯨꯝ ꯍꯥꯏꯅ ꯍꯩꯅꯕꯤ ꯑꯣꯏꯈ꯭ꯔꯦꯕ
ꯑꯩꯒꯤ ꯄꯨꯄꯨꯒꯨꯝꯅ ꯑꯩꯒꯤ ꯄꯨꯄꯨꯁꯨ ꯀꯣ
ꯑꯥ
ꯑꯗꯣ ꯑꯉꯥꯡ ꯑꯣꯏꯔꯤꯉꯩꯗ ꯑꯩꯒꯤ ꯑꯪꯀꯜꯗꯣ ꯍꯧꯖꯤꯛꯇꯤ ꯃꯥ ꯒꯕꯔꯃꯦꯟ ꯁꯔꯚꯤꯁ ꯐꯪꯈ꯭ꯔꯦ ꯑꯗꯨ ꯃꯥ ꯗꯦꯜꯍꯤꯗ ꯂꯥꯏꯔꯤꯛ ꯇꯝꯕ ꯃꯇꯝꯗ ꯍꯥꯏꯗꯤ ꯗꯦꯜꯂꯤꯒ ꯑꯩꯈꯣꯏ ꯃꯅꯤꯄꯨꯔ ꯇꯥꯏꯃꯤꯡꯗꯤ ꯌꯥꯝ ꯈꯦꯠꯅꯩꯩꯅ
ꯎꯝ
ꯗ‌ꯦꯜꯂꯤ ꯗꯗꯤ ꯄꯨꯡ ꯇꯔꯨꯛ ꯇꯔꯦꯠꯁꯦ ꯐꯖꯅ ꯇꯨꯝꯕ ꯅꯨꯡꯉꯥꯏꯕ ꯃꯇꯝꯅꯦꯅ ꯑꯩꯒꯤ ꯄꯨꯨꯄꯨꯗꯤ ꯋꯤꯟꯇꯔꯇꯗ ꯑꯔꯂꯤ ꯃꯣꯔꯅꯤꯡ ꯃꯥ ꯍꯦꯛ ꯍꯧꯒꯠꯂꯛꯄꯗ ꯃꯤ ꯇꯨꯝꯕ꯭ꯔꯥ ꯇꯨꯝꯗꯕ꯭ꯔꯥ ꯈꯪꯉꯣꯏꯕ ꯍꯜꯂꯣ ꯍꯥꯏꯔ ꯇꯨꯝꯃꯤꯕꯣ ꯑꯪꯀꯜꯅ ꯍꯣꯏ ꯍꯥꯏꯔꯦ ꯏꯁ ꯍꯧꯖꯤꯛ ꯄꯨꯡ ꯃꯉꯥ ꯇꯥꯔꯦ ꯀꯔꯤ ꯑꯗꯨꯛ ꯊ‌ꯦꯡꯅ ꯑꯗꯨꯒꯨꯝꯕꯗꯨ ꯌꯥꯝ ꯍꯥꯏꯒꯟꯕꯅꯦ ꯌꯥꯝ ꯅꯣꯛꯅꯤꯡꯕꯅꯦ ꯇꯥꯏꯃꯤꯡꯗꯣ ꯎꯝ ꯇꯥꯏꯃꯤꯡꯗꯨ ꯆꯥꯟꯅꯗꯕꯒꯤꯅꯦꯕꯥ ꯑꯗꯣ ꯑꯍꯟ ꯈ‌ꯣꯏꯗꯤ ꯈꯪꯗꯦꯅ
ꯎꯝ
ꯄꯨꯡ ꯃꯉꯥꯗ ꯑ ꯑꯌꯨꯛꯅꯦꯕ ꯄꯨꯡ ꯃꯉꯥ ꯇꯔꯨꯛꯇ ꯇꯧꯕꯅꯦꯕꯥ ꯍꯧꯖꯤꯛꯐꯥꯎ ꯍꯧꯒꯠꯇ꯭ꯔꯤꯕ‌ꯣ ꯅ‌ꯣꯏꯁꯦꯀꯣ ꯑꯣꯏꯔ‌ꯣꯏ ꯍꯥꯏꯅ
ꯑꯩꯁꯨ
ꯌꯨꯝꯗ ꯂꯛꯑꯒ ꯁꯟꯗꯦꯗ ꯒꯨꯝꯕ ꯌꯥꯍꯧ ꯊ‌ꯦꯡꯉꯤꯅ ꯕꯕꯥꯅ ꯆꯩꯔꯛꯀꯅꯤ ꯍꯧꯒꯠꯂꯣ ꯆꯔꯁ ꯆꯠꯂꯣ ꯍꯣꯏ ꯁꯟꯗꯦꯗ ꯈꯨꯟ ꯈꯨꯟꯗꯗꯤ ꯁꯟꯗꯦ ꯑꯣꯏꯔꯗꯤ ꯉꯟꯅ ꯍꯧꯒꯠꯀꯅꯤꯅ
ꯎꯝ ꯁꯟꯗꯦꯗꯥ ꯆꯔꯁ ꯆꯠꯄ ꯂꯣꯏꯔꯒ ꯕꯣꯜ ꯁꯥꯟꯅꯕ ꯑꯃꯨꯛ ꯆꯠꯄ ꯐꯖꯔꯦ ꯆꯩꯕꯁꯤꯗꯤ ꯅꯪ ꯍꯧꯖꯤꯛ ꯑꯉꯥꯡ ꯃꯆꯥꯁꯨ ꯅꯠꯇ꯭ꯔꯦ ꯁꯨꯃꯥꯏꯅ ꯇꯧꯕꯗꯣ ꯇꯧꯒꯅꯨ ꯑꯗꯨ ꯑꯗꯥ ꯍꯥꯏꯔꯛꯀꯅꯤ
ꯌꯨꯝꯒꯤ ꯏꯃꯨꯡꯗꯤ ꯑꯗꯨꯝ ꯂꯥꯛꯄ꯭ꯔꯥ
ꯎꯝ ꯑꯗꯨꯝ
ꯑꯗꯨꯝ ꯃꯔꯛ ꯃꯔꯛꯇ ꯂꯥꯛꯑꯦ ꯑꯣ ꯅ‌ꯣꯏ ꯁ꯭ꯀꯨꯨꯜꯗꯤ ꯕ‌ꯣꯜ ꯌꯦꯡꯗ꯭ꯔꯣ ꯌꯦꯡꯗꯦ ꯍꯣꯏ ꯑꯩꯁ ꯁ꯭ꯀꯨꯜ ꯀꯥꯕꯅꯤꯅ ꯌꯦꯡꯉꯗꯤ ꯍꯧꯒꯠꯄ ꯉꯝꯃꯔꯣꯏ ꯃꯣꯏꯗꯤ
ꯑꯁ ꯑꯩꯈꯣꯏꯗꯤ ꯑ ꯊꯥꯎꯖꯟ ꯇ꯭ꯋꯦꯟꯇꯤ ꯇꯨ ꯊꯥꯎꯖꯟ ꯐꯣꯔꯇꯤꯟꯗ ꯋꯥꯔꯜ ꯀꯞ ꯂꯩꯕꯗ‌ꯣ
ꯑꯗꯨ ꯃꯇꯝꯗ ꯌꯦꯡꯍꯟꯕꯅꯤꯍ‌ꯦ ꯎꯝ ꯑꯗꯨꯕꯨ ꯐꯥꯏꯅ‌ꯦꯟꯗꯗꯤ ꯌꯦꯡꯍꯟꯒꯅꯤꯗ
ꯑꯩꯗꯤ ꯄꯣꯔꯇꯨꯒꯜ ꯄꯣꯕꯗꯒꯤ ꯁꯨꯛꯌꯦꯡ ꯌꯦꯡꯅꯤꯡꯗꯔꯦ ꯑꯩꯗꯤ ꯔꯣꯅꯥꯜꯗꯣꯕꯨ ꯌꯥꯝ ꯁꯞꯄꯣꯔꯠ ꯇꯧꯕꯔꯕ ꯑꯩ ꯀꯞꯄꯅꯦ ꯂꯣꯅꯥꯜꯗꯣꯒꯤ ꯁꯥꯛꯇꯣ ꯄꯨꯔꯒ ꯉꯝꯗꯕ ꯅꯨꯃꯤꯠꯇꯣ ꯑꯗꯨ ꯑꯗꯨ ꯃꯇꯨꯡꯗ ꯏꯖꯤꯞꯀꯥ ꯍꯥꯏꯗꯤ ꯍꯣꯏ ꯔꯣꯅꯥꯜꯗꯣ ꯍꯣꯏ ꯉꯝꯃꯣꯏ ꯈꯪꯉꯦꯀꯣ ꯑꯗꯨ ꯑꯣꯏꯔꯁꯨ ꯑꯗꯨꯝ ꯄꯥꯝꯕꯅꯤꯅ ꯉꯝꯃꯣꯏ ꯍꯥꯏꯅ ꯈꯪꯉꯁꯨ ꯑꯗꯨꯝ ꯁꯞꯄꯣꯔꯠ ꯇꯧꯋꯤꯅ
ꯎꯝ
ꯑꯗꯨꯒ ꯏꯖꯤꯞꯀꯥ ꯑꯥꯔꯖꯦꯟꯇꯤꯅꯥ ꯇꯧꯕ ꯅꯨꯃꯤꯠꯇꯣ ꯑꯥꯔꯖꯦꯟꯇꯤꯅꯥ ꯄꯣꯔꯅꯤ ꯍꯥꯏꯕꯅꯦꯕ ꯑꯩꯒꯤ ꯋꯥꯈꯜꯁꯦ ꯑꯗꯨꯒ ꯑꯆꯥꯄꯣꯠ ꯐꯥꯎ ꯑꯣꯗꯔ ꯇꯧꯔ ꯈꯨꯗꯛꯇ ꯀꯣ ꯑꯁ ꯑꯐꯇꯔ ꯍꯥꯐ ꯗ ꯃꯣꯏꯅ ꯑꯅꯤ ꯑꯍꯨꯝ ꯔꯤꯄꯤꯠ ꯔꯤꯄꯤꯠ ꯆꯟꯕꯗꯣ ꯑꯥꯔꯖꯦꯟꯇꯤꯅꯥꯗꯤ ꯌꯥꯝꯅ ꯄꯣꯍꯟ ꯅꯤꯡꯕꯅꯦ ꯎꯝ ꯊꯥꯏꯅꯗꯤ ꯄꯥꯝꯃꯤꯗ ꯐꯥꯔꯁꯇ ꯄꯣꯔꯇꯨꯒꯜꯅꯦ ꯑꯗꯨꯒ ꯑꯥꯔꯖꯦꯟꯇꯤꯅꯥ ꯄꯥꯝꯅꯦꯕ ꯑꯗꯨꯕꯨ ꯐꯦꯟ ꯁꯤꯡꯅꯀꯣ ꯍꯥꯏꯊꯤꯃꯟꯕꯗꯒꯤ ꯑꯩꯈꯣꯏꯁꯨ ꯌꯦꯡ ꯊꯤꯈ꯭ꯔꯕ ꯑꯥꯔꯖꯦꯟꯇꯤꯅꯥꯕꯨ
ꯑꯗꯨ ꯐꯣꯔꯇꯤꯟꯗꯁꯨ ꯑꯩ
ꯑꯥꯔꯖꯦꯟꯇꯤꯅꯥ ꯁꯞꯄꯣꯔꯠ ꯇꯧꯋꯦ ꯕ꯭ꯔꯖꯤꯜꯁꯨ ꯇꯧꯋꯦ ꯑꯗꯨꯒ ꯑꯩꯠꯇꯤꯟꯗꯁꯨ ꯑꯃꯨꯛ ꯇꯧꯋꯦ ꯑꯩ ꯇ꯭ꯋꯦꯟꯇꯤ ꯇꯨ ꯐꯥꯎ ꯇꯧꯋꯦ ꯑꯗꯒꯤꯗꯤ ꯐꯦꯟꯁꯤꯡꯗꯣ ꯗꯤ ꯌꯥꯗꯦꯀꯣ ꯌꯥꯝꯅ ꯍꯥꯏꯊꯤꯀꯣ ꯃꯤ ꯍꯟꯗꯛꯀꯤ ꯃꯤꯁꯤꯡꯁꯤꯗꯤ ꯑꯩꯗꯤ ꯑꯇꯣꯞꯄ ꯑꯥ ꯑꯇꯣꯞꯄ ꯇꯤꯝꯗꯤ ꯀꯥꯒꯦꯔ ꯀꯥꯔꯣꯏꯔ ꯙꯔꯀꯥ ꯇꯥꯗꯦ ꯑꯗꯨꯕꯨ ꯑꯥꯔꯖꯦꯟꯇꯤꯅꯥꯗꯤ ꯄꯣꯔꯗꯤ ꯌꯥꯔꯦꯁꯤꯅꯤ ꯂꯣ ꯑꯗꯨꯒ ꯂꯥꯏ ꯈꯨꯔꯨꯝꯃꯣ ꯑꯗꯨꯒ ꯇꯨꯝ